ꯍꯜꯂꯣ ꯑ ꯅꯨꯡꯉꯥꯏꯔꯤꯕꯔꯤꯕ꯭ꯔꯣ ꯅꯪꯨ
ꯅ
ꯁꯤꯕ꯭ꯔꯣ
ꯏꯉꯒ ꯂꯩꯦ
ꯑꯣ ꯐꯥꯏꯅꯦ ꯆꯥꯛ ꯆ ꯑꯣ
ꯅꯗꯤ
ꯑꯩꯣꯏꯗꯤ ꯆꯥꯈ꯭ꯔꯦ ꯅꯣꯏꯗꯤ
ꯎꯝ ꯆꯕ ꯂꯣꯏꯔꯒ ꯑꯦꯔ
ꯑꯩꯈꯣꯏ ꯁꯁꯥꯦ ꯀꯩꯖꯥꯡ ꯔꯨꯜ
ꯎꯝꯝ ꯕꯩꯂꯣꯏ ꯚꯩꯂꯣꯏ ꯑꯦꯟꯖꯥꯡꯅꯤ
ꯑꯩꯈꯣꯏꯗꯤ ꯑꯗꯨꯒꯕꯗꯨ ꯆꯥꯗ꯭ꯔꯦ
ꯍ ꯋꯥ ꯈꯠꯇꯗ
ꯑ ꯑꯩꯈꯣꯏ ꯑ ꯉꯁꯤ ꯉꯥ ꯆꯥꯏ ꯉ ꯆꯥꯁꯦ ꯑꯦꯍꯔꯒ ꯆꯥꯏꯦ
ꯑ
ꯎꯝ ꯅꯣꯏꯗꯤ ꯉꯥ ꯆꯥꯕ ꯐꯪꯕ꯭ꯔꯣ
ꯉꯗꯤ ꯆꯗꯦ
ꯅꯍꯥꯟꯥꯕ ꯆꯥꯗ꯭ꯔꯦ
ꯎꯝ
ꯑꯁ ꯂꯣꯏꯔꯦ ꯂꯣꯏꯔꯦ ꯌꯦꯟꯖꯥꯡ ꯑꯍꯥꯎꯕꯗꯤ ꯆꯥꯕ꯭ꯔꯣ ꯑꯗꯨꯝ
ꯑ ꯎꯝ ꯌꯦꯟꯔꯨꯝ ꯄ꯭ꯂꯦꯠ ꯑꯃ ꯂꯥꯏꯌꯦꯡ ꯁꯤ
ꯀꯩꯅꯣꯝꯗꯤ ꯁꯥꯛ ꯕꯥꯗꯤ ꯆꯥꯕ꯭ꯔꯣ ꯕꯣꯣꯏꯂꯔꯒ ꯃꯗꯤꯦ
ꯑꯁꯗꯦ
ꯁꯨꯡꯆꯥꯥ ꯆꯥꯗꯦ ꯆꯥꯅꯤꯡꯗꯕꯒꯤ
ꯎ ꯆꯗꯦ ꯆꯅꯦꯦ
ꯆꯅꯤꯡꯗ ꯋꯥꯒꯦꯔ
ꯎꯝ ꯆꯔꯅꯤꯡ ꯗꯦꯗ
ꯍꯥꯏꯁ
ꯑꯂꯨ ꯑꯂꯨ ꯉꯧꯕ ꯉꯥꯛꯇ ꯆꯥꯒꯦ ꯇꯧꯕ ꯃꯥꯜꯂꯦ
ꯎꯝ
ꯑꯂꯨ ꯑꯂꯨꯗꯤ ꯂꯩꯕ꯭ꯔꯣ ꯑꯃꯨꯀꯥ
ꯎꯝ ꯂꯩꯗꯅꯤ ꯌꯦꯌꯦꯡꯒꯨꯝꯕ ꯂꯩꯗꯅꯤ
ꯂꯩꯌꯣ ꯀꯦꯖꯤꯗ ꯍꯍꯣꯡꯕꯅꯦ ꯀꯨꯟꯊ꯭ꯔꯥꯔꯥ ꯀꯨꯟꯊ꯭ꯔꯥ ꯃꯉꯥ ꯈꯔꯥ ꯑꯗꯨ ꯉꯛꯇꯅꯦ ꯂꯨꯄꯥ ꯌꯥꯡꯈꯩ ꯁꯨꯔꯣꯏ ꯌꯥꯝ ꯍꯣꯡꯉꯦ ꯑꯗꯨꯗꯤ ꯌꯥꯝ ꯍꯣꯡꯕ ꯉꯁꯤꯗꯤ ꯀꯔꯤ ꯀꯔꯤ ꯇꯧꯔꯒ ꯂꯩꯔꯦ
ꯃꯨꯁꯇꯤꯔꯣ
ꯑ ꯉꯁꯤ ꯈꯪꯗꯔꯦ ꯀꯃꯥꯏꯅ ꯇꯧꯕ꯭ꯔꯣ
ꯇꯥꯕꯁꯨ ꯈꯪꯗ꯭ꯔꯦ
ꯎꯝ ꯄꯥꯀꯤꯡꯇ ꯑꯃꯨꯛ ꯆꯠꯂꯦ ꯑꯃꯨꯛꯀꯥ ꯃꯨꯀꯥꯂꯦ ꯂꯐꯣꯏ ꯕꯣꯔꯥ ꯑꯍꯨꯝꯗꯥ ꯑꯈꯔꯤ
ꯑꯣ ꯊꯥꯔꯛꯄ
ꯎꯝ
ꯑꯣ ꯐꯩꯅꯦ ꯅꯪ ꯌꯣꯟꯕ꯭ꯔꯣ
ꯎꯝ ꯂꯧꯕꯅꯤꯡꯉꯥꯏ ꯂꯑ
ꯑꯣ ꯅꯪꯅ ꯌꯦꯡꯁꯤꯟꯕꯤꯕ
ꯑꯝ
ꯑꯣ ꯍꯣ ꯌꯥꯝ ꯐꯩꯅꯦ
ꯎꯝ ꯔꯗꯅꯤꯅꯦ ꯂꯥꯜꯄꯥꯁꯦ
ꯒꯥꯔꯤ ꯕꯔꯣꯗ ꯂꯥꯛꯄ
ꯍꯣꯏ ꯂꯧꯅꯤꯉꯏꯒꯤ
ꯂꯣꯏꯔꯦ
ꯅꯕꯨꯅꯤꯍꯦ
ꯂꯥꯛꯄꯗꯤ ꯄꯨꯡ ꯀꯌꯥꯗ ꯂꯥꯛꯄ ꯒꯥꯔꯤꯗꯤ
ꯒꯔꯤꯔꯣ ꯂꯛꯄꯗꯤ ꯈꯔꯥ ꯀꯨꯏꯕ ꯃꯥꯜꯂꯦ
ꯍꯌꯦꯡꯁꯨꯈꯣꯏ ꯂꯥꯛꯀꯅꯤ
ꯑ ꯂꯥꯛꯑꯣ ꯂꯥꯛꯑꯣ
ꯂꯥꯛꯀꯅꯤ ꯑꯗꯣ ꯄꯨꯡ ꯕꯣꯔꯣ ꯑꯗꯨꯋꯥꯏꯗ ꯒꯥꯔꯤꯗꯣ ꯌꯧꯔꯛꯀꯅꯤ ꯍꯥꯏꯕ ꯑꯗꯣ ꯑꯩꯈꯣꯏꯁꯨ ꯄꯨꯡ ꯊꯦꯡꯅ ꯂꯥꯛꯀꯅꯤ
ꯆꯥꯛ ꯆꯔꯒꯥ ꯂꯥꯛ ꯑꯣ ꯑꯗꯨꯗꯤ
ꯆꯥꯛ ꯆꯥꯔꯒ ꯂꯥꯛꯀꯦ ꯑꯁ ꯍꯣꯏ ꯅꯠꯇ꯭ꯔꯗꯤ ꯌꯥꯔꯣꯏ
ꯎꯝ
ꯅꯣꯏꯗꯤ ꯎꯁꯣꯏ ꯄꯥꯝꯕ꯭ꯔꯣ ꯎꯁꯣꯏ ꯆꯥꯅꯤꯡꯕ꯭ꯔꯣ
ꯍꯪ ꯗꯦꯗꯥ ꯈꯨꯁꯣꯏꯁꯤ
ꯎꯝ
ꯎꯝ ꯎꯝ ꯑꯁꯣꯏ ꯊꯥꯔꯛꯀꯦ ꯂꯧꯕ ꯂꯥꯛꯎ ꯍꯥꯏꯕ ꯑꯗꯨꯒꯤ ꯑꯩꯈꯣꯏꯁꯨ ꯀ꯭ꯔ ꯌꯣꯅꯁꯤꯔ ꯍꯥꯏꯔꯒ
ꯑꯣ ꯅꯣꯏꯗ ꯂꯣꯟꯕ ꯅꯨꯡꯉꯥꯏꯒꯗ꯭ꯔꯥ
ꯎꯝ ꯇꯔꯨꯛ ꯇ꯭ꯔꯨꯛ ꯇꯔꯨꯛ ꯇꯔꯦꯠꯇ ꯆꯥꯝꯃꯉꯥ ꯇꯧꯅꯤꯉꯥꯏ
ꯑꯠ
ꯑꯗꯨꯒꯨꯝꯕ ꯎꯁꯣꯏꯗ
ꯑ
ꯑꯗꯨꯃꯥꯏꯅ ꯇꯧꯒꯦ ꯇꯧꯕ ꯅꯍꯥꯟꯁꯨ ꯌꯣꯜꯂꯤꯕ ꯇꯔꯨꯛ ꯇꯔꯦꯠꯇ ꯆꯥꯝꯃꯉꯥ ꯇꯧꯕ
ꯑꯥ
ꯌꯦꯡꯉꯨ ꯇꯥꯔꯦ ꯈꯔ ꯇꯥꯡꯅꯗꯤ ꯑꯃꯨꯛꯀ ꯑꯃ ꯑꯅꯤ ꯍꯥꯞꯄ ꯑꯗꯌꯦꯏꯁꯦ ꯃꯤꯗꯤ ꯂꯧꯋꯦ ꯑꯗꯣ
ꯑꯣ ꯑꯗꯨꯒꯨꯝꯕꯁꯣꯏ ꯂꯩꯇꯕ ꯃꯥꯜꯂꯦꯀꯣ ꯑꯗꯨꯗꯤ
ꯍꯧꯗꯦ ꯃꯤꯂꯝꯗ ꯄꯨꯔꯛꯄ ꯉꯇ ꯐꯪꯕꯅꯦ ꯆꯥ ꯆꯤꯡ ꯆꯤꯡꯗ ꯁꯤꯗꯤ ꯐꯪꯗꯦ ꯄꯥꯟꯗꯤ ꯏꯃꯥ ꯐꯥꯎ ꯎꯔꯣꯏ ꯁꯤꯗꯗꯤ
ꯅꯪꯅ ꯄꯟꯗꯤ ꯀꯛꯀꯦ ꯍꯥꯏꯐꯥꯎ ꯑꯃꯐꯥꯎ ꯎꯔꯣꯏ
ꯑ
ꯑꯗꯨꯒꯤ ꯌꯥꯝ ꯂꯨꯕꯅꯦ ꯁꯤꯗꯗꯤ
ꯁꯖꯤ ꯆꯃꯅꯤ ꯑꯣ ꯍꯥꯏꯅꯦ
ꯄꯕꯖꯤ ꯁꯅꯥꯅꯤꯡ ꯍꯥꯏ
ꯎꯝ ꯀꯔꯤꯇꯧ ꯀ꯭ꯔꯤꯇꯧꯕ꯭ꯔꯃꯥꯟ
ꯃꯥ ꯄ꯭ꯂꯦ ꯇꯧꯁꯦ ꯃꯥ ꯍꯧꯖꯤꯛ ꯆꯥꯟꯗꯤ ꯀꯟꯅ ꯊꯤꯔꯤ ꯊꯥꯏꯅꯒꯤ ꯆꯟꯗꯤꯈꯩꯗ ꯥꯏꯟꯒꯤ ꯆꯟꯗꯤ ꯑꯩꯈꯣꯏ ꯀꯟꯅ ꯊꯤꯔꯦꯃ ꯍꯣꯔꯦꯟ ꯍꯥꯏꯕꯤꯒꯦ ꯁꯅꯥꯁꯤꯔꯣ ꯍꯥꯏꯕꯤꯒꯦ ꯃꯥꯁꯨ ꯁꯅꯥꯅꯤꯡꯂꯒ ꯂꯩꯕꯅꯦ
ꯑꯥ
ꯁꯞꯖꯤ ꯁꯥꯟꯅꯥꯔꯒ ꯑꯗꯨ ꯑꯗꯨꯝ ꯁꯥꯊꯥꯔꯒꯀꯣ ꯉꯁꯥꯏ ꯑꯗꯨꯃꯥꯏꯅ ꯇꯧꯕ꯭ꯔꯥ ꯑꯃꯥꯗꯨꯒ
ꯎꯝ ꯇꯧ ꯅ ꯇꯧꯦ
ꯑꯥ ꯑ ꯍꯟꯗꯛꯇꯤ ꯑꯗꯨꯝ ꯔꯦꯗ ꯑꯗꯨꯝ ꯂꯩꯔꯒ ꯂꯩꯕ꯭ꯔꯣ ꯀ꯭ꯔꯤ ꯇꯧꯗꯕꯤꯗ
ꯏꯁꯨ ꯇꯧꯗ꯭ꯔꯦ ꯑꯗꯨꯝ ꯂ ꯂꯩ
ꯑꯣ
ꯂꯩꯕ ꯅꯨꯡꯉꯥꯏꯔꯝꯃꯣꯏꯅꯦ ꯀꯥꯗꯨ ꯉꯛꯇ ꯂꯩꯔꯒ
ꯎꯝ ꯗꯥꯔꯁꯦ ꯈꯔ ꯈꯔ ꯏꯦ
ꯑꯣ ꯑꯗꯨꯒꯤ ꯈꯔ ꯅꯨꯡꯉꯥꯏꯕ꯭ꯔꯥ
ꯑꯝ
ꯑꯣ ꯑꯩꯗꯤ ꯅꯨꯡꯁꯤꯠ ꯎꯡꯕꯗꯣ ꯈꯔ ꯆꯥꯎꯅ ꯋꯥ ꯅꯅ ꯂꯦꯞꯄꯗꯣ ꯑꯗꯨ ꯂꯧꯑꯣꯣ ꯈꯟꯕꯅꯤꯅꯦ
ꯎꯝ
ꯃꯥꯥꯗꯣ ꯂꯧ ꯍꯜꯂꯨ ꯑꯥꯗ ꯂꯩꯕ ꯑꯥꯗ ꯂꯩꯕꯗꯣ ꯗꯤꯃꯥꯟ ꯇꯧꯅꯦ ꯂꯩꯕꯤꯌꯣ ꯍꯥꯏꯌꯣ
ꯗꯔ
ꯑꯩꯈꯣꯏꯒꯤ ꯀꯩꯅꯣꯝꯗꯣ ꯑꯩꯈꯣꯏꯒꯤ ꯑꯦ ꯇꯤ ꯑꯦꯝꯗꯣ
ꯀꯁꯤ ꯑꯣꯅꯤ
ꯑꯗꯨ ꯑꯃ ꯂꯧꯕꯤꯌꯣ ꯂꯩꯕ ꯌꯥꯗ꯭ꯔꯦ ꯑꯗꯨꯃꯥꯏꯅ ꯍꯥꯏꯕꯅꯦ ꯌꯥꯝ ꯀꯥꯅꯒꯅꯦꯕ
ꯎꯝ
ꯑꯃꯗꯗꯤ ꯂꯩꯕ꯭ꯔꯣ ꯑꯍꯟꯗꯨꯗꯤ
ꯎꯝ ꯍꯧꯖꯤ ꯈ ꯂꯥꯛꯥꯛ
ꯑꯁ ꯀꯨꯏꯈ ꯔꯦꯍꯦ ꯃꯥ ꯊꯕ ꯑꯗꯨꯝ ꯇꯧꯔꯒ ꯂꯩꯕ꯭ꯔꯣ ꯊꯦꯡ ꯊꯦꯡꯅ
ꯈꯗ ꯎꯝ ꯑꯗꯨꯃꯥꯏꯅ ꯇꯧꯕ ꯃꯥꯜꯂꯦ ꯉꯁꯤꯗꯤ ꯐꯗ ꯂꯩꯕ ꯃꯥꯅꯦꯦ
ꯑꯣ ꯍꯥꯏꯕꯗꯤ ꯑꯃꯥꯡ ꯃꯅꯥꯛꯇ
ꯑ ꯀꯔꯤꯍꯤꯖ ꯄꯍꯤꯖꯥꯡꯔꯨ
ꯆꯥꯛ ꯆꯥꯕꯗꯤ ꯅꯥꯇꯣꯝꯗ ꯑꯗꯨꯝ ꯆꯥꯕ꯭ꯔꯣ ꯑꯃꯨꯛꯀ ꯅꯍꯥꯟꯒꯨꯝꯅ
ꯎꯝ
ꯑꯗꯨ ꯑꯥꯗ ꯑꯗꯨꯝ ꯆꯥꯕ ꯆꯠꯄ꯭ꯔꯥ ꯑꯃ ꯊꯤꯜꯗꯁꯨ
ꯎ ꯃꯥ ꯁꯤ ꯊꯕꯜ ꯄꯣꯏꯔꯒ ꯑꯥꯗꯤ ꯆꯠꯅꯤ
ꯑ ꯇꯨꯝꯗꯤ
ꯎꯝ ꯉꯔꯥꯡꯗꯤ ꯁꯤꯗꯤ ꯇꯨꯝꯃꯦ
ꯑꯣ ꯔꯪ ꯍꯥꯇꯥ ꯌꯥꯝ ꯌꯥꯝꯂ ꯃꯣꯏꯅꯤ ꯀꯣ
ꯎꯝ
ꯦꯗꯥꯅꯦ ꯊꯨꯗ ꯁꯥꯏꯕꯤꯔꯁꯨ ꯀꯤꯗꯦ ꯃꯥꯗꯣ ꯊꯧꯁꯗꯦ
ꯎꯝ
ꯇꯣꯝꯗ ꯂꯩꯔꯒ ꯑꯍꯥꯎ ꯑꯍꯥꯎꯕ ꯆ
ꯑꯦꯁ ꯆꯦꯟꯗꯨꯨꯝ ꯄ꯭ꯂꯦꯠ ꯑꯃ ꯂꯩꯔ
ꯂꯣꯏ ꯎꯝ ꯅꯪꯒꯤ ꯀꯩꯅꯣꯝꯗꯤ ꯂꯩꯕ꯭ꯔꯣ ꯍꯤꯟꯖꯥꯡ ꯅꯥꯄꯤꯒꯨꯝꯕ ꯂꯩꯅꯤꯉꯥꯏ ꯄꯩꯁꯥꯗꯤ ꯂꯩꯕ꯭ꯔꯣ
ꯍꯤꯟꯖꯥꯡꯗꯤ ꯉꯔꯥꯡ ꯊꯥꯔꯛꯑꯦ ꯏꯃꯥꯅ
ꯑꯣ
ꯌꯥꯝ ꯈꯔꯒ
ꯑꯁ ꯐꯅꯦ ꯑꯗꯨꯗꯤ
ꯎꯝ
ꯑꯗꯨ ꯉꯛꯇ ꯂꯩꯕ ꯑꯗꯨ ꯉꯛꯇ ꯆꯥꯕ
ꯎꯝꯀ
ꯍꯤꯟꯖꯥꯡ ꯅꯥꯄꯤꯗꯤ ꯄꯥꯝꯔꯝꯃꯣꯏꯅꯦ
ꯎꯝ
ꯆꯤꯟꯖꯥꯛ ꯅꯥꯄꯤꯗꯤ ꯅꯪ ꯄꯥꯝꯔꯝ ꯃꯣꯏꯅꯦ ꯅꯣꯏ ꯅꯣꯏ ꯅꯨꯄꯥ ꯑꯩꯈꯣꯏꯒꯤꯗꯤ ꯗꯥꯜꯒꯨꯝꯕ ꯑꯜꯂꯨꯒꯨꯝꯕ
ꯎ
ꯑꯗꯨꯅ ꯍꯥꯎꯕ꯭ꯔꯥ
ꯇ ꯇꯕꯈꯔꯥꯅꯅꯨꯡ ꯍꯥꯏꯥꯏ ꯇꯨꯖ
ꯑꯁ ꯌꯦꯡꯁꯦ ꯍꯌꯦꯡ ꯌꯦꯡꯉꯒ ꯂꯩꯔꯗꯤ ꯑꯩꯁꯨ ꯄꯨꯔꯛꯀꯦ
ꯅꯒꯤꯦ ꯑ ꯂ ꯎꯗ ꯌꯣꯟꯅꯤꯡꯉꯥꯏ ꯊꯝꯕꯔꯥ ꯑꯗꯨꯗꯨ
ꯌꯣꯟꯅꯤꯡꯉꯥꯏ ꯊꯝꯕ ꯑꯜꯂꯨꯅꯤꯅꯦ
ꯐꯖꯔꯒꯤꯅꯤ ꯑꯗꯨꯣꯗꯣ
ꯐꯖꯠꯇꯦ ꯃꯨꯟꯅꯤꯡꯗꯕꯔꯥ
ꯎꯝ ꯑ ꯃꯥꯁꯨ ꯗꯣꯠ ꯗꯣ ꯀ ꯌꯥ ꯑꯃ ꯂꯩꯅꯤ
ꯎꯝ ꯍꯌꯦꯡ ꯌꯦꯡꯒꯦ ꯍꯌꯦꯡ
ꯑ
ꯌꯦꯡ ꯄꯨꯣꯔꯛꯅꯤꯉꯥꯏ ꯈꯔ ꯇꯧꯕꯤꯒꯦ ꯑꯗꯨꯗꯤ ꯌꯦꯡꯒꯦ ꯂꯩꯔꯒ ꯀꯔꯤ ꯀꯔꯤꯅꯣꯀꯣ ꯈꯔ ꯍꯣꯡꯅ ꯂꯩꯔꯒꯔꯥ ꯐ꯭ꯔꯤꯗ ꯂꯧꯕ꯭ꯔꯥ ꯄꯩꯁꯥ ꯄꯤꯗꯕ ꯌꯦꯉ ꯏꯟꯁꯥꯡ ꯅꯥꯄꯤ ꯉꯁꯥꯏ ꯅꯣꯏ ꯏꯝꯐꯥꯜ ꯍꯌꯦꯡ ꯀꯩꯅꯣ ꯀꯥ ꯅꯤꯅ ꯀꯔꯤ ꯀꯔꯤ ꯄꯨ ꯆꯨꯔꯥꯏ ꯔꯥꯏꯁ ꯃꯣꯏꯗꯤ ꯅꯨꯄꯥꯅꯤꯅ ꯍꯤꯟꯖꯥꯡ ꯅꯥꯄꯤꯒꯨꯝꯕ ꯆꯥꯗꯦ ꯍꯥꯏꯗꯤ ꯍꯥꯏꯕꯤꯕꯅꯦ
ꯀꯤꯔꯣ ꯍꯜꯂꯣ ꯌꯥꯝ ꯅꯣꯛꯅꯤꯡꯅꯒ ꯂꯩꯏꯅꯦ ꯅꯪ ꯁꯤꯗꯤ ꯑꯁ ꯂꯣꯏꯔꯦ ꯂꯣꯏꯔꯦ ꯅꯣꯛꯅꯤꯡꯒꯅꯨꯅꯦ ꯑꯗꯣ ꯅꯪ ꯒꯦꯝꯁ ꯅꯥꯅꯤꯡꯉꯤ ꯍꯥꯏꯕ꯭ꯔꯣ
ꯑꯗꯨꯗꯤꯁꯨ ꯁꯅꯥꯕꯅꯤꯍ
ꯑꯥ
ꯑꯦ ꯇꯤꯑꯝ ꯀꯁꯅꯅꯤ
ꯒꯦ ꯍꯥꯏꯕꯗꯤꯀꯣ ꯃꯥꯁꯨ ꯁꯥꯟꯅꯅꯤꯡꯕꯅꯦꯕ
ꯎꯝ
ꯑ
ꯅ ꯑꯣ ꯍꯥꯏꯅꯦ
ꯑꯗꯨꯒ ꯑꯩ ꯅꯨꯄꯥꯅꯤꯕꯨ ꯆꯥꯟꯁ ꯄꯤꯕꯤꯒꯦꯕ ꯁꯅꯥꯃꯤꯅꯤꯡꯉꯥꯏ ꯇꯏ
ꯑ
ꯎꯝ ꯉꯁꯥꯏꯁꯨ ꯅꯣꯏ ꯁꯥꯟꯅꯕ꯭ꯔꯣ ꯅꯣꯏ ꯑꯍꯨꯝ
ꯏ ꯁꯔꯦꯗꯗ
ꯉꯁꯥꯏꯁꯨ ꯑꯁ ꯃꯣꯏ ꯁꯥꯟꯅꯥꯅꯕꯀꯣ ꯑꯗꯨꯒꯤ ꯑꯩꯗꯤ ꯅꯪ ꯌꯥꯎꯕ꯭ꯔꯥ
ꯑꯣ ꯃꯤꯁ ꯑꯃ ꯌꯥꯎꯋꯦ
ꯑꯥ
ꯃꯦꯁ ꯑꯃ ꯈꯠꯇ ꯑꯩ ꯕꯤ ꯄꯤ ꯂꯩꯕꯒꯤ
ꯑꯁ ꯑꯁ ꯂꯣꯏꯔꯦ ꯂꯣꯏꯔꯦ ꯂꯣꯏꯔꯦ
ꯎꯝ